ꯍꯜꯂꯣ
ꯇꯥꯔꯕꯣ
ꯇꯥꯏꯌꯦ
ꯌꯥꯔꯦ
ꯀꯩ ꯀꯩ ꯆꯥꯔꯒꯦ
ꯀꯩ ꯀꯩ ꯆꯥꯗꯣꯏꯅꯣ ꯉꯁꯤꯗꯤ ꯉꯥ ꯊꯣꯡꯕ ꯆꯥꯏ
ꯉꯥ ꯊꯣꯡꯕ ꯑꯁ ꯍꯥꯎꯕ ꯅꯤꯅꯦ ꯆꯥꯔꯤꯁꯦ ꯑꯩꯗꯤ ꯉꯁꯤ ꯈꯦꯆꯤ ꯆꯥꯔꯦ
ꯀꯩꯅꯣ ꯉꯁꯤ ꯈꯦꯆꯤ ꯆꯥꯏꯗꯨꯅ
ꯈꯦꯆꯤ ꯍꯥꯏꯗꯤ ꯑꯩꯗꯤ ꯀꯩꯅꯣꯝ ꯇꯧꯕꯅꯤ ꯅꯤꯅ ꯑꯩꯗꯤ ꯁꯇꯔꯗꯦꯒꯨꯝꯕꯗꯤ ꯂꯥꯏꯠ ꯑꯣꯏꯅ ꯆꯥꯏꯌꯦꯕ ꯍꯥꯏꯗꯤ ꯑꯇꯩ ꯃꯇꯝꯗꯗꯤ ꯑꯗꯨꯝ ꯆꯥꯕ ꯅꯣꯔꯃꯦꯜ ꯑꯗꯣ ꯁꯇꯔꯗꯦ ꯑꯣꯏꯔꯗꯤ ꯂꯥꯏꯠ ꯑꯣꯏꯅ ꯈꯦꯆꯤ ꯑꯣꯏꯅ ꯆꯥꯕ ꯅꯨꯡꯗꯥꯡ ꯑꯗꯥꯏꯗ ꯀꯩꯅꯣꯝ ꯆꯥꯗꯦꯕ ꯑꯥ
ꯎꯝ ꯍꯥꯎꯕꯅꯦꯅ ꯈꯦꯆꯔꯤꯁꯨ
ꯑꯣ ꯍꯧꯖꯤꯛ ꯀꯥꯡꯁꯨ ꯀꯥꯡꯁꯨ ꯍꯥꯎꯋꯦ ꯑꯗꯨꯅꯤ ꯀꯥꯡꯁꯨ ꯌꯧꯔꯛꯑꯦꯗꯅ ꯍꯧꯖꯤꯛ
ꯑꯪ ꯀꯥꯡꯁꯨ ꯌꯧꯔꯛꯑꯦ ꯈꯦꯇ꯭ꯔꯤꯆꯥꯥꯁꯦ ꯍꯥꯏꯔꯦꯅꯦ
ꯑꯗꯨꯅꯦ ꯀꯥꯡ ꯌꯧꯔꯛꯄꯅꯤꯅ ꯑꯗꯨꯒꯤ ꯈꯦꯆꯤꯒꯨꯝꯕꯁꯨ ꯆꯥꯕ ꯑꯗꯨꯒꯤ ꯀꯥꯡꯒꯤ ꯅꯪꯗꯤ ꯆꯥꯗ꯭ꯔꯣ ꯈꯦꯆꯤ
ꯀꯔꯤ
ꯅꯪꯗꯤ ꯈꯦꯆꯤ ꯆꯥꯗ꯭ꯔꯣ
ꯆꯥꯏꯑꯦ ꯈꯦꯆꯤ ꯆꯥꯏꯌꯦ ꯆꯥꯅꯤꯡꯕꯗ ꯉꯥꯎꯔꯅꯦ ꯀꯥꯡꯁꯦ ꯀꯔꯝ ꯀꯥꯟ ꯌꯥꯎꯔꯛꯇꯣꯏꯅꯣ ꯉꯥꯏꯔꯦꯅꯦ ꯑꯩ
ꯑ
ꯑꯥꯎ ꯈꯦꯠꯁꯤ ꯆꯥꯟꯅꯕ
ꯑꯥ
ꯀꯩꯗꯧꯔꯃꯤꯅ ꯑꯩ ꯄꯦꯄꯔ ꯀꯇ ꯁꯅꯔꯤꯌꯥ ꯑꯧ
ꯑꯣ ꯀꯅꯥꯒ
ꯑꯋꯥꯥꯡꯁꯤꯡꯒ
ꯑꯥ
ꯅꯨꯄꯤ ꯃꯆꯥ ꯈꯔ ꯐꯥꯔꯒꯅꯦ ꯄꯦꯄꯔ ꯀꯇꯤꯡ ꯇꯝꯍꯜꯂꯤꯂꯨ
ꯇ ꯑꯗꯨꯅ ꯐꯥꯏ ꯑꯩꯁꯨ ꯂꯥꯛꯇꯥꯔꯦ ꯄꯦꯄꯔ ꯀꯠꯇꯤꯡ ꯇꯝꯅꯕ
ꯎꯝ ꯂꯑꯣ ꯂꯥꯛꯑꯣ
ꯐ ꯆꯄꯤ ꯍꯥꯏ
ꯃꯤ ꯌꯦꯛꯑꯦꯗꯅ
ꯍꯥꯥ
ꯃꯤ ꯌꯦꯛꯑꯦꯗꯅ
ꯑ
ꯑꯗꯨ ꯄꯦꯄꯔ ꯀꯠꯇꯤꯡ ꯇꯧꯔꯤꯕ ꯃꯤ ꯌꯦꯛꯑꯒ ꯑꯨꯃꯥꯏꯅ ꯀꯛꯇꯣꯏꯅꯦꯅ
ꯑꯥ ꯐꯩꯅꯦ ꯑꯗꯨꯗꯤ ꯀꯣꯏꯕ ꯀ ꯇꯣꯏꯅꯦ
ꯑꯗꯨ ꯂꯩꯗꯨꯅ ꯀꯃꯥꯏ ꯀꯛꯇꯣꯏꯅꯣ
ꯑꯥ
ꯑꯗꯨꯒꯨꯝꯕ
ꯑꯅꯦ ꯄꯄꯔ ꯀꯦꯇ ꯌꯥꯅꯦꯦ
ꯅꯪꯦ ꯍꯥꯏꯩꯔꯣꯏꯗ꯭ꯔꯥ
ꯑꯩꯗꯤ ꯍꯩꯔꯣꯏ ꯄꯦꯄꯔ ꯈ
ꯊꯝ
ꯗ꯭ꯔꯣꯌ ꯗ ꯗ꯭ꯔꯣꯌ ꯗꯗꯤ ꯅꯅꯤꯜꯅꯦ ꯍꯥꯏꯇꯒꯇ
ꯀꯩꯅꯣ ꯗ꯭ꯔꯣꯃꯤꯡ ꯌꯦꯛꯇꯣꯏ ꯅꯠꯇꯦ
ꯀꯛꯄ ꯈꯣꯠꯄꯗꯣ ꯍꯩꯔꯣꯏꯕ ꯁꯣꯏꯗꯅ ꯑꯃꯨꯛ ꯀ ꯀꯛꯈꯤꯗꯅ ꯑꯇꯣꯞꯄꯗ ꯑꯃꯨꯛ ꯑꯗꯨꯄꯗ ꯑꯃꯨꯛ ꯀꯛꯈꯤꯗꯅ ꯁꯣꯏꯗꯅ
ꯑꯦ ꯊꯕꯛ ꯇꯧꯅꯕꯕꯨ ꯁꯣꯏꯗꯕ ꯃꯤ ꯂꯩꯕ ꯁꯣꯏꯔꯒꯅꯦ ꯍꯥꯏꯔꯛꯄꯁꯦ
ꯑꯗꯨ ꯁꯣꯏꯕꯁꯤ ꯌꯥꯝ ꯇꯥꯒꯜꯂꯤꯗꯅ ꯍꯦꯛ ꯁꯣꯏꯕ ꯃꯇꯝꯗ ꯀꯩꯅꯣ ꯇꯧꯕ ꯃꯇꯝꯗ ꯑꯗꯨꯒꯤ
ꯁꯣꯏꯗꯦꯗꯤ ꯍꯥꯏꯔꯣꯏꯌꯦꯦ
ꯁꯣꯏꯗꯅꯕ ꯑꯗꯨ ꯑꯣꯏꯔꯁꯨ ꯁꯣꯏꯗꯅꯕ ꯇꯋꯔ ꯂꯣꯏꯔꯦꯗ
ꯃꯥꯎꯅꯦ ꯎꯝ
ꯁꯣꯏꯗꯅꯕ ꯍꯣꯠꯅꯍꯜꯂꯣꯏ ꯁꯣꯏ ꯁꯣꯏꯕꯁꯦ ꯁꯣꯏꯅꯍꯟꯕ ꯌꯥꯗꯦꯅ ꯀꯟꯅ ꯍꯣꯠꯅꯔꯂꯣꯏ ꯌꯥꯗ꯭ꯔꯥꯅꯦ
ꯍ ꯌꯥ
ꯑꯗ ꯍꯥꯏꯅ
ꯕꯣꯔ ꯌꯦꯡꯗ꯭ꯔꯣ
ꯂꯉ ꯄꯂꯤ ꯌꯦ ꯌꯦꯡꯉ ꯉꯁꯤꯁꯨ ꯑꯥꯔꯖꯦꯟꯇꯤꯅꯥꯅ ꯀꯥꯈ꯭ꯔꯦ
ꯅꯪꯕꯨ ꯑꯔꯖꯦꯟꯇꯤꯅꯥꯒꯤ ꯀꯩꯅꯣꯔꯣ
ꯑꯩꯔꯣ ꯍꯥꯟꯅ ꯑꯣꯏꯔꯝꯃꯦ ꯍꯧꯖꯤꯛꯇꯤ ꯃꯤ ꯑꯥꯔꯖꯦꯟꯇꯤꯅꯥ ꯂꯧꯕꯗꯒꯤ ꯑꯩꯅ ꯀꯩꯅꯣꯝꯒꯤ ꯑꯣꯏꯕ ꯐꯦꯟꯁꯦ
ꯀꯅꯥꯒꯤ
ꯀꯩꯕ ꯍꯧꯖꯤꯛ ꯀꯩꯅꯣꯒꯤ ꯄꯣꯔꯇꯨꯒꯜꯒꯤ ꯑꯣꯏꯕ
ꯑ
ꯍꯥꯏꯗꯤ ꯃꯤ ꯃꯌꯥꯝ ꯄꯣꯔꯇꯤꯒꯦꯜꯁꯦ ꯑꯣꯏꯅꯗꯦꯗꯅ
ꯑꯗꯨꯏꯗꯤ ꯆꯞ ꯃꯥꯟꯅꯩꯅꯦ
ꯅꯪꯁꯨ ꯄꯣꯔꯇꯨꯒꯜꯂ
ꯑꯣ
ꯎꯝ ꯑꯩꯁꯨ ꯄꯣꯔꯇꯨꯒꯜ ꯑꯣꯏ ꯑꯥꯔꯖꯦꯟꯇꯤꯅꯥ ꯑꯣꯏꯔꯝꯕꯅꯦ ꯑꯥꯔꯖꯦꯟꯇꯤꯅꯥꯁꯦ ꯃꯤ ꯃꯌꯥꯝ ꯌꯥꯝ ꯄꯥꯝꯅꯩꯑꯕ ꯑꯩꯅ ꯑꯃꯨꯛ ꯑꯇꯣꯞꯄ ꯄꯥꯝꯅꯗꯕ ꯄꯣꯠꯇꯨꯗ ꯑꯩꯅ ꯄꯥꯝꯕ ꯍꯥꯏꯇꯥꯔꯦ ꯑꯩꯁꯨ ꯄꯥꯝꯃꯦꯕ ꯑꯥꯔꯖꯦꯟꯇꯤꯅꯥꯗꯤ
ꯈꯪꯗꯦ ꯑꯩꯗꯤ ꯑꯔꯖꯦꯟꯇꯤꯅꯥꯗꯨ ꯄꯥꯝꯗꯦꯕ
ꯑꯩꯗꯤ ꯄꯥꯝꯃꯦꯕ ꯄꯥꯝꯃꯁꯨ ꯀꯩꯅꯣꯝ ꯇꯧꯗ꯭ꯔꯦꯁꯨ ꯑꯩꯅ ꯃꯤ ꯃꯌꯥꯝꯗꯤ ꯑꯥꯔꯖꯦꯟꯇꯤꯅꯥ ꯌꯥꯝ ꯄꯥꯝꯅꯩꯌꯦ ꯍꯦꯛ ꯇꯧꯋ ꯑꯥꯔꯖꯦꯟꯇꯤꯅꯥ ꯑꯥꯔꯖꯦꯟꯇꯤꯅꯥ ꯍꯅ ꯑꯩꯅ ꯑꯥꯔꯖꯦꯟꯇꯤꯅꯥꯁ ꯑꯃꯨꯛ ꯀꯩꯅꯣꯝ ꯇꯧꯗꯕ ꯑꯗꯨ ꯑꯔꯖꯦꯟꯇꯤꯅꯥꯅꯦ ꯀꯩꯅꯣꯝ ꯇꯧꯗꯕ
ꯐꯆꯨꯒ ꯄꯥꯅꯦꯖꯤ
ꯄꯣꯔꯇꯨꯒꯜ ꯑꯩꯗꯤ ꯑꯩꯁꯨ ꯄꯣꯔꯇꯨꯒꯜ ꯄꯥꯝꯃꯦ ꯄꯥꯝꯕꯕꯨꯗꯤ
ꯅꯪ ꯄꯥꯏꯌꯨꯀꫭ
ꯑꯥꯎ
ꯎꯝ ꯀꯩꯗꯧꯔꯝꯃꯤꯅꫭ ꯍꯧꯖꯤꯛꯄꯨꯗꯤ ꯎꯝ ꯂꯣꯏꯔꯕ ꯁꯥꯟꯅꯕꯗꯤ ꯁꯥꯟꯅꯕꯗꯤ ꯂꯣꯏꯔꯕ ꯅ ꯅꯪ ꯀꯠ ꯑꯦꯟ ꯄꯦꯁ ꯍꯥꯏꯕ꯭ꯔꯥ ꯑꯗꯨ ꯁꯥꯟꯅꯕ ꯂꯣꯏꯔꯕꯕꯥ
ꯀꯩꯅꯣ ꯀꯠꯇꯤꯡ ꯄꯦꯄꯔ ꯍꯥꯏꯕꯅꯦ
ꯑ ꯀꯇꯤꯡ ꯄꯦꯄꯔ ꯍꯥꯏꯗꯣ ꯀꯠ ꯑꯦꯟ ꯄꯦꯁ ꯊꯥꯏꯅꯒꯤ ꯑꯃ ꯂꯩꯔꯝꯗ꯭ꯔꯥ ꯑꯃ ꯀꯩꯅꯣꯝꯒꯤ ꯄꯨꯔꯥ ꯂꯝ ꯂꯝꯒꯤ ꯅꯞꯄꯗꯣ
ꯑꯣ ꯑꯣ
ꯑꯗꯨꯗꯣ ꯑꯗꯨꯁꯨ ꯅꯨꯡꯗꯤ ꯅꯨꯡꯉꯥꯏꯕꯅꯤ ꯅꯪ ꯅꯪꯗꯤ ꯀꯩꯀꯩ ꯇꯧꯔꯤꯕ ꯍꯧꯖꯤꯛꯄꯨꯗꯤ
ꯍꯧꯖꯤꯛꯅ ꯑꯩꯁꯦ ꯑꯗꯨꯝ ꯑꯉꯥꯡꯁꯤꯡꯁꯦ ꯁꯨꯝ ꯂꯥꯛꯅꯔꯤꯅꯤ
ꯑꯉꯥꯡꯁꯤꯡ ꯂꯥꯛꯅꯔꯤ ꯍꯥꯏꯗꯤ ꯅꯪꯒꯤ ꯑꯉꯥꯡꯁꯤꯡꯔꯥꯕ
ꯕꯣꯔꯗꯤꯡꯗ ꯂꯩꯕ ꯑꯉꯥꯡ
ꯑꯣ ꯅꯪ ꯕꯣꯔꯗꯤꯡꯗ ꯂꯩꯕ꯭ꯔꯥ
ꯑꯣ ꯕꫭꯔꯗꯤꯡꯗ ꯂꯩ
ꯎꯝ ꯇꯤꯆꯔꯁ ꯑꯣꯏꯔꯥꯕꯥ
ꯑꯣꯏꯗꯦ ꯆꯥꯛ ꯊꯣꯡꯉꯤꯌꯥ
ꯑꯣ ꯀꯩꯅꯣꯝꯃ ꯑꯣꯏꯕ
ꯀꯨꯛ ꯑꯣꯏꯔꯤꯌꯥ
ꯎꯝ ꯑꯗꯨꯗꯤ ꯆꯥꯛꯇꯤ ꯍꯥꯎꯔꯝꯃꯅꯤ ꯑꯗꯨꯅ ꯆꯥꯛꯇꯤ ꯍꯥꯎꯔꯝꯃꯅꯤ
ꯎꯝ ꯍꯥꯎꯕꯅꯦ
ꯑꯗꯨꯗꯤ ꯈꯥꯎꯔ ꯆ
ꯎꯝ ꯆꯥꯛ ꯌꯥꯝ ꯍꯥꯎꯅꯦ ꯅꯪꯗꯌꯥ
ꯑꯩꯗꯤ ꯁꯥꯟꯅꯔꯤꯌꯦ ꯀꯩꯅꯣ ꯑꯩꯗꯤ ꯀꯩꯅꯣꯒꯨꯝꯕ ꯑꯩꯗꯤ ꯑꯩ ꯁꯥꯟꯅ ꯀ꯭ꯔꯤꯛꯀꯦꯠ ꯁꯥꯟꯅꯩꯕ ꯑꯩꯁꯦ
ꯃꯐꯩ
ꯈꯪꯕ꯭ꯔꯥ ꯑꯗꯨ ꯀ꯭ꯔꯤꯀꯦꯠꯁꯦ ꯏꯦ ꯌꯦ ꯁꯥꯟ
ꯐꯪ ꯐꯪ
ꯑꯗꯨꯒꯤꯅꯦ
ꯌꯥꯝ ꯐꯕ ꯊꯕꯛꯅꯤꯗꯤ
ꯅꯇ꯭ꯐꯤꯀꯦꯁꯟ
ꯑꯩꯈꯣꯏꯅ ꯂꯥꯏꯔꯤꯛ ꯇꯝꯅꯤꯡꯉꯁꯨ ꯇꯝꯕ ꯐꯪꯍꯧꯗ꯭ꯔꯕꯅꯤꯅ ꯀꯨꯛ ꯑꯣꯏꯖꯔꯤ
ꯀꯩꯒꯤ ꯃꯇꯝꯝ ꯐꯪꯗ꯭ꯔꯤꯕ
ꯇꯝꯕ ꯐꯖꯦ
ꯀꯩꯒꯤ ꯀꯌꯥꯕꯨ ꯇ ꯃꯒꯌꯥꯁꯦ
ꯀ꯭ꯂꯥꯁ ꯑꯩꯠ ꯐꯥꯎꯕ ꯇꯝꯃꯦ
ꯑꯗꯨꯒ ꯀꯩꯅꯣꯝ ꯑꯣꯏꯔꯕ
ꯑꯣꯏꯔꯕ
ꯐꯩꯗ ꯀꯨꯛ ꯑꯣꯏꯔꯁꯨ ꯑ
ꯈꯕꯅꯦ ꯑꯗꯨꯝ ꯀꯨ ꯀ ꯑꯣꯏꯕꯁ
ꯊꯥꯏꯌꯦ
ꯅꯪꯅ ꯑꯍꯥꯡꯕ ꯑꯍꯥꯟꯕꯅ ꯀꯛ ꯑꯣꯏꯕ ꯌꯥꯝ ꯐꯩ ꯍꯥꯏꯔꯤꯁꯦ
ꯏꯁꯥ ꯏꯁꯥꯒꯤ ꯀꯩꯅꯣꯝꯕꯨ ꯆꯞ ꯃꯥꯟꯅꯩ ꯀꯩꯅꯣ ꯍꯥꯏꯗꯤ ꯇꯧꯒꯗꯕꯅꯤ ꯑꯩꯅ ꯍꯥꯏꯔꯤꯁꯦ
ꯇꯨꯡꯒ꯭ ꯇꯨꯡꯒ꯭
ꯍꯪ ꯍꯥꯏꯒꯂꯦ ꯇꯨꯝꯃꯃꯅꯤ
ꯉꯥꯜꯂꯍꯦ
ꯅ ꯍꯌꯦꯡ ꯁꯥꯟꯅꯕ ꯂꯩꯕ ꯑꯌꯨꯛꯇ ꯍꯌꯦꯡ ꯁꯟꯗꯦꯅꯦꯅ
ꯑ ꯑꯥ
ꯑꯗꯨꯒꯤ
ꯑꯣ
ꯊꯗꯔꯁꯤ
ꯅꯨꯡꯉꯥꯏꯕ꯭ꯔꯥ
ꯅꯨꯉꯥꯏ
ꯇꯧꯗꯤ ꯏꯁꯥꯅ ꯄꯥꯝꯖꯕ ꯂꯥꯏꯅꯤꯅ ꯑꯗꯨꯝ ꯅꯨꯡꯉꯥꯏꯕ ꯇꯥꯕꯅꯤ ꯅꯠꯇ꯭ꯔꯥ
ꯃꯥ ꯑꯗꯨꯗ ꯑꯩꯗꯤ ꯍꯥꯟꯅꯗꯒꯤ ꯑꯗꯨꯗꯒꯤ ꯄꯥꯝ ꯄꯥꯝꯃꯥ ꯂꯥꯛꯄꯅꯤꯅ
ꯑꯗꯨꯅꯦ
ꯑꯗꯨꯒꯤ ꯍꯥꯟꯅꯗꯒꯤ ꯑꯗꯨꯝ ꯄꯥꯝꯃ ꯂꯥꯛꯄꯅꯤꯅ ꯅꯪꯒꯤꯁꯨ ꯐꯩꯗ ꯑꯣ ꯀꯩꯅꯣꯝ ꯇꯧꯒꯗꯕꯅꯤ ꯀꯟꯅ ꯍꯣꯠꯅꯒꯗꯕꯅꯤ ꯑꯗꯨꯃꯥꯏꯅ ꯍꯧꯔꯗꯧꯅꯦ
ꯑꯗꯨꯃꯥꯏꯅ ꯍꯥꯏꯕꯤꯒꯗꯧꯕ ꯃꯤ ꯂꯩꯔꯗꯤ ꯀꯌꯥꯝ ꯅꯨꯡꯉꯥꯏꯅꯤ ꯅꯪꯅ ꯑꯍꯥꯟꯕꯅꯦ
ꯑ ꯑꯗꯨꯗꯅꯦ ꯅꯠꯇꯦ ꯏꯁꯥꯒꯤ ꯀꯩꯅꯣꯝ ꯇꯧꯕꯗꯣ ꯍꯥꯏꯗꯤ ꯏꯁꯥ ꯏꯁꯥꯒꯤ ꯂꯝꯕꯤꯗꯣ ꯏꯁꯥꯒꯤ ꯍꯩꯅꯕ ꯂꯝꯕꯤꯗꯣ ꯑꯗꯨꯗ ꯂꯣꯏ ꯆꯪꯒꯗꯕꯅꯤ ꯅꯪ ꯑꯗꯨ ꯇꯧꯔꯒ ꯅꯪ ꯑꯃꯅ ꯑꯃ ꯃꯥꯏ ꯄꯥꯛꯏꯗꯨꯅꯤ ꯑꯗꯣ ꯄꯥꯛꯇꯕ꯭ꯔꯥꯅꯦ ꯑꯗ ꯑꯗꯨꯒꯤ
ꯑꯗꯨꯕꯨ ꯍꯥꯏꯕ ꯅꯪꯅ ꯑꯍꯥꯟꯕꯅꯦꯕ ꯑꯗꯨꯃꯥꯏꯅ ꯍꯥꯏꯔꯤꯕ
ꯁ ꯑꯩꯗꯤ ꯑꯇꯩ ꯀꯩꯅꯣꯝ ꯇꯧꯗꯦꯗ ꯖꯁ ꯇꯧꯗꯦ ꯍꯥꯏꯗꯤ ꯏꯁꯥ ꯏꯁꯥꯅ ꯄꯥꯝꯖꯔꯤꯕ ꯂꯝꯕꯤꯗꯣ ꯑꯗꯨꯗ ꯐꯖꯅ ꯆꯠꯄ
ꯎꯝ ꯀꯨꯛ ꯑꯣꯏꯕꯁꯦ ꯋꯥꯗꯤ ꯋꯥꯕꯖꯥꯠꯅꯤꯀꯣ
ꯋꯥꯔꯝꯅꯤ
ꯍꯧꯖꯤꯛ ꯀꯥꯂꯦꯟꯃ ꯑ ꯌꯥꯝꯃꯤ ꯀꯩꯅꯣ ꯋꯥꯟ ꯇ꯭ꯋꯦꯟꯇꯤ ꯐꯥꯏꯚ
ꯎꯐ ꯈꯨꯌꯥꯝꯁꯦ
ꯅꯨꯡꯁꯥꯅ ꯁꯥꯥꯕꯒꯀꯣ
ꯑꯥ
ꯅꯨꯡꯁꯥꯅ ꯁꯥꯕꯒ
ꯆꯥꯗꯅ ꯅꯨꯡꯁꯥꯁꯨ ꯌꯥꯝ ꯁꯥꯏ ꯀꯩꯅꯣꯝꯁꯨ ꯇꯧꯏ